ꯇꯥ
ꯇꯖꯦ ꯇꯖꯦ ꯃꯔ ꯁ ꯄꯣꯛ ꯇꯥꯕꯤꯦꯌ
ꯍꯣꯏ ꯋꯥꯔꯤꯁꯤ ꯃꯔꯨꯞꯀꯤꯁꯨ ꯃꯌꯥꯝ ꯂꯩꯔꯝꯒꯅꯤ ꯑꯗꯨꯕꯨ ꯁꯤꯗꯤ ꯅꯨꯡꯁꯤꯠ ꯅꯤꯉꯣꯜꯒꯤ ꯋꯥꯔꯤꯅꯤꯠꯇ ꯅꯠꯇꯦ ꯑꯩꯁꯨ ꯑꯗꯨꯗ ꯀꯌꯥ ꯊꯋꯥꯏ ꯁꯋꯥ ꯁꯥꯗꯦ ꯑꯗꯨ ꯊꯧꯗꯣꯛ ꯑꯗꯨꯗꯒꯤ ꯍꯧꯔꯒ ꯑꯩꯁꯤ ꯈꯔ ꯄꯦꯟꯈꯤꯗꯕ ꯍꯥꯏꯇꯥꯥꯔꯦ ꯑꯗꯨꯒꯤ ꯃꯇꯨꯡꯗ ꯃꯔꯝ ꯑꯗꯨꯝ ꯋꯥꯔꯤꯁꯤꯦ ꯃꯈꯥ ꯇꯥꯖꯔꯛꯀꯦꯀꯣ ꯊꯣꯏꯗꯅ ꯀꯥꯏꯗꯕꯅ ꯈꯜꯂꯤ
ꯌꯥ ꯀꯒꯣ ꯃꯈ ꯇꯒꯣ
ꯑꯗꯨ ꯀꯦꯂꯥꯏꯗꯨꯅ ꯀꯃꯥꯏꯅ ꯇꯧꯔꯦ ꯀꯌꯥꯝ ꯀꯁꯤꯟꯅꯦ
ꯃꯔꯨꯞꯛ ꯂꯁꯦ ꯑꯩꯁꯦ ꯁꯝꯅ ꯍꯥꯏꯖꯔꯕꯗ ꯂꯥꯏ ꯌꯦꯛꯄꯁꯦ ꯃꯈꯜ ꯑꯅꯤ ꯂꯩ ꯑꯅꯤꯃꯛ ꯂꯝꯃꯒꯗꯤ ꯀꯩꯁꯨ ꯀꯥꯏꯗꯦ ꯃꯗꯨ ꯈ꯭ꯋꯥꯏꯗꯒꯤꯦ ꯐꯕꯅꯤ ꯃꯈꯜ ꯑꯅꯤ ꯂꯩꯕ ꯂꯥꯏ ꯌꯦꯛꯄꯁꯦ ꯑꯩꯈꯣꯏꯒꯤ ꯄꯦꯟꯁꯤꯜ ꯈꯛꯇꯅ ꯌꯦꯛꯄ ꯄꯦꯟꯁꯤꯜ ꯈꯛꯇ ꯑꯗꯨꯅ ꯑꯩꯈꯣꯏꯒꯤ ꯁꯦꯠ ꯊꯥꯔꯒ ꯄꯦꯆꯤꯟ ꯈꯛꯇꯅ ꯂꯣꯏꯁꯤꯟꯕ ꯍꯥꯏꯕ ꯂꯥꯏ ꯌꯦꯛꯄ ꯑꯃꯒ ꯄꯦꯟꯁꯤꯜꯅ ꯃꯄꯥꯟ ꯁꯔꯨꯛꯁꯤ ꯌꯦꯛꯑꯒ ꯀꯥꯕꯨ ꯀꯥꯕꯨ ꯌꯦꯛꯑꯒ ꯑꯩꯈꯣꯏꯒꯤ ꯀꯂꯔꯅ ꯃꯄꯨꯝ ꯑꯣꯏꯅ ꯌꯦꯛꯄ ꯂꯥꯏ ꯌꯦꯛꯄ ꯍꯥꯏꯕ ꯑꯃ ꯑ ꯂꯩ ꯑꯗꯨꯒꯤ ꯃꯅꯨꯡꯗꯨꯗ ꯑꯩꯗꯤ ꯑꯩꯅ ꯈ꯭ꯋꯥꯏꯗꯒꯤ ꯇꯣꯏ ꯑꯣꯏꯅ ꯇꯧꯖꯕ ꯑꯩꯅ ꯈ꯭ꯋꯥꯏꯗꯒꯤ ꯄꯥꯝꯕꯗꯤ ꯄꯦꯟꯁꯤꯟ ꯈꯛꯇꯅ ꯂꯣꯏꯁꯤꯟꯕ ꯄꯦꯟꯁꯤꯟ ꯈ ꯗꯅꯤ ꯌꯦ ꯀꯁꯤꯅꯤ ꯑꯗꯨꯅ ꯑꯩꯗꯣ ꯀꯂꯔ ꯃꯆꯨ ꯊꯥꯒꯦꯗꯤ ꯇꯧꯔꯝꯕꯅꯤ ꯁꯤꯒꯤ ꯂꯥꯏꯁꯦ ꯑꯗꯨꯗ ꯑꯩꯅ ꯃꯆꯨ ꯊꯥꯅꯤꯡꯉꯛꯇꯕ ꯑꯃ ꯌꯥꯎꯕꯅ ꯃꯔꯝ ꯑꯣꯏꯔꯒ ꯄꯤ ꯊꯥꯔꯨꯕ ꯃꯇꯝꯗ ꯑꯁꯤꯒꯤꯒꯤ ꯂꯥꯏꯁꯦ ꯑꯩꯉꯣꯟꯗ ꯀꯔꯤꯒꯨꯝꯕ ꯑꯃ ꯅꯤꯡꯁꯤꯡꯍꯟꯒꯗꯧꯕ ꯑꯗꯨꯅ ꯑꯩꯅ ꯊꯥꯅꯤꯡꯉꯤꯕ ꯃꯆꯨꯗꯨꯗꯤ ꯋꯥꯈꯜꯗ ꯂꯩ ꯑꯗꯨꯕꯨ ꯊꯥꯖꯔꯔꯣꯏꯒꯦ ꯍꯥꯏꯅ ꯑꯩꯅ ꯄꯦꯟꯁꯤꯜ ꯑꯣꯏꯅ ꯌꯦꯛꯄ ꯍꯧꯋꯦ ꯃꯁꯝꯒꯤ ꯁꯔꯨꯛꯇꯤ ꯑꯣ ꯑꯩꯒꯤ ꯄꯦꯟꯁꯤꯜꯁꯦ ꯁꯨꯅꯕ ꯂꯩꯇꯦ ꯑꯩ ꯂꯣꯏꯈ꯭ꯔꯦ ꯑꯩꯅ ꯖꯁ ꯅꯣꯔꯃꯦꯜ ꯄꯦꯁꯤꯅꯤ ꯁꯤ ꯑꯩꯅ ꯁꯨꯝ ꯌꯦꯡꯕꯗ ꯃꯆꯤꯟꯁꯦ ꯍꯩꯁ ꯗꯤꯒꯨꯝꯕ ꯑꯣꯏꯔꯝꯒꯗꯧ ꯃꯥꯜꯂꯦꯀꯣ ꯍꯥꯏꯗꯤ ꯑꯩ ꯑꯦ ꯍꯩꯁ ꯕꯤ ꯍ ꯍꯩꯁ ꯕꯤ ꯑꯣꯏꯔꯝꯒꯅꯤ ꯁꯤ ꯄꯣꯠꯁꯦ ꯑꯗꯨꯒ ꯋꯥꯟꯒꯨꯝꯕ ꯍꯩꯁ ꯋꯥꯟꯒꯨꯝꯕ ꯎꯄꯨꯒꯨꯝꯕ ꯈꯔ ꯗꯔꯀꯥꯔ ꯑꯣꯏꯌꯦ ꯑꯗꯨꯅ ꯑꯩ ꯍꯌꯦꯡ ꯁꯣꯏꯗꯅꯃꯛꯇꯤ ꯂꯩꯔꯒꯅꯤ ꯑꯗꯣ ꯃꯔꯨꯞꯀꯤꯗꯤ ꯂꯩꯕꯤꯌꯦ ꯅꯠꯇ꯭ꯔꯣ ꯁꯤꯁ ꯅꯍꯥꯟ ꯂꯩꯔꯨꯔꯦ ꯍꯥꯏꯕꯁꯨ ꯃꯥꯜꯂꯦ
ꯑꯥ ꯍ ꯂꯩ ꯂꯩ ꯑꯩ ꯅꯦꯔꯔ
ꯌꯦꯖꯣ
ꯑꯗꯨꯣ ꯂꯥꯏ ꯌꯦꯛꯄꯒꯤ ꯋꯥꯔꯤꯁꯤ ꯊꯣꯏꯅ ꯁꯥꯟꯅꯒꯨꯝꯁꯤ ꯃꯔꯨꯞ ꯑꯩ ꯊꯃꯣꯏ ꯌꯥꯝꯅ ꯀꯥꯏꯔꯃꯤ ꯁꯅꯤ ꯑꯗꯨ ꯇꯣꯁ ꯑꯗꯨ ꯋꯥ ꯇꯧꯕꯁꯤ
ꯑ
ꯑꯗꯨꯕꯗꯨ ꯇꯁꯩꯅ ꯍꯥꯏꯔꯒꯗꯤ ꯑꯩ ꯇꯨꯡꯅꯤꯡꯕꯗꯗꯤ ꯌꯥꯗ꯭ꯔꯕꯅꯤ
ꯎ ꯑꯩꯒꯤ ꯇꯅꯤꯡꯉꯦ ꯑꯗꯨꯕꯨ ꯈꯥꯡꯈꯤꯒꯅꯤ
ꯃꯥꯏ ꯃꯤꯀꯤ ꯐꯤꯕꯝ ꯇꯥꯗ꯭ꯔꯕꯁꯨ ꯈꯥꯡꯈꯤꯦꯒꯔꯤ ꯈꯔ ꯂꯩꯔ ꯄꯨꯡ ꯐꯥ ꯇꯨꯝꯃꯒ ꯖꯤꯝ ꯅꯅꯨꯡ ꯁꯥꯟꯅꯔꯒ ꯁꯦꯝꯁꯤ ꯃꯇꯝ ꯈꯔꯗꯤ ꯋꯥꯔꯁꯤ ꯁ ꯋꯥꯅ ꯑꯌꯨꯛ ꯑꯗꯤꯡꯉꯩ ꯃꯇꯝꯗꯗꯤ ꯃ꯭ꯌꯨꯖꯝ ꯃꯌꯥꯝ ꯊꯕꯛ ꯇꯧꯅꯕꯅꯤꯅ ꯆꯠꯄ ꯈꯣꯠꯄ ꯑꯗꯨ ꯂꯥꯡꯕ ꯈꯣꯠꯄ ꯃꯌꯥꯝꯁꯨ ꯌꯥꯎ ꯅꯥꯀꯟꯗ ꯁꯔ ꯎ ꯀꯇ ꯇꯞꯁꯂꯦ ꯀꯩꯅꯣꯅꯤ ꯅꯨꯡꯉꯥꯏꯇꯕꯒꯤ ꯋꯥꯔꯤ ꯇꯧꯗꯦ ꯁꯣꯛꯄꯗꯤ ꯀꯃꯥꯏ ꯃꯥꯏ ꯋꯥꯏꯜ ꯇꯞꯁꯤ
ꯎꯝ
ꯑꯩꯈꯣꯏ ꯑꯁꯤꯕꯨꯗꯤ ꯈꯔ ꯆꯥ ꯈꯣꯠ ꯇꯈꯔꯦ ꯋꯥꯈꯜ ꯈꯔ ꯅꯨꯡꯉꯥꯏ ꯃ ꯇꯣꯡꯁꯨ ꯁꯥꯥ ꯑꯗꯨꯃ ꯂꯨꯞ ꯀꯩꯅꯅꯦ ꯑꯗꯨ ꯑ ꯀꯩꯗꯧꯉꯩ ꯍꯥꯏꯅ ꯂꯨꯝꯃꯤ
ꯏ
ꯃꯔꯨꯞ ꯑꯩꯒꯤ ꯅꯥꯀꯟꯗ ꯃꯈꯅ ꯋꯥ ꯈꯔ ꯅꯨꯡꯉꯥꯏꯇꯦ ꯉꯁꯤꯁꯦ ꯀꯩꯗꯧꯕꯅꯣ ꯈꯪꯗꯦ
ꯇꯥꯏ ꯇꯥꯏ ꯑꯩ ꯀꯔꯤꯁꯨ ꯃꯥꯥꯟꯅꯦ ꯃꯗꯨꯒꯤ ꯄꯣꯠꯇꯣ ꯎꯆꯤꯒꯨꯝꯕ ꯎꯇꯤꯟꯒꯨꯝꯕ ꯑꯣꯏꯗꯣꯏ ꯃꯔꯝꯗꯤ ꯑꯃ ꯑꯃ ꯑꯣꯏꯔꯒꯗꯤ ꯑꯃ ꯑꯃ ꯑꯣꯏꯇꯥꯔꯒꯗꯤ ꯑꯩ ꯇꯥꯔꯣꯏ ꯃꯗꯨ ꯑꯩ ꯇꯁꯦꯡꯅ ꯇꯥꯕ ꯉꯝꯖꯔꯤ ꯑꯩꯅ ꯇꯥꯛꯀꯠꯂꯑꯕ ꯍꯥꯏꯕ ꯁꯤ ꯀꯔꯤꯁꯨ ꯑꯣꯏꯔꯝꯃꯔꯣꯏ ꯇꯤ ꯅꯨꯡꯆꯤ ꯑꯣꯏꯔꯝꯃꯗꯕꯅꯤ
ꯀꯩꯁꯨ ꯈꯟꯜꯂꯤꯦꯕꯣ ꯅꯨꯃꯤꯗꯥꯡꯒꯤ ꯃꯇꯝꯅꯤ ꯇꯤꯟ ꯀꯥꯡ ꯆꯦꯟꯕ ꯈꯣꯠꯄ ꯑꯃ ꯑꯃ ꯁꯤꯗꯤ ꯑꯗꯨ ꯍ ꯁꯅꯤꯗ ꯃ ꯏꯁꯥꯁꯦ ꯍꯟꯗꯛꯇꯤ ꯄꯣꯊꯥꯕ ꯆꯤꯄꯪ ꯐꯪꯗꯦ ꯁꯥꯟꯅꯕꯁꯨ ꯄꯪꯁꯥꯅ ꯁꯥꯟꯅꯩ ꯍꯛꯆꯥꯡ ꯑꯁꯤꯁꯨ ꯎꯝ ꯍꯛꯆꯥꯡ ꯑꯁꯤ ꯁꯕꯥꯟ ꯑꯁꯤꯁꯨ ꯑꯩꯈꯣꯏꯒꯤ ꯏꯔꯣꯏ ꯁꯕꯥꯟ ꯑꯣꯏꯕꯅ ꯣꯟ ꯁꯥꯟꯔꯛꯄꯁꯨ ꯑꯗꯨꯛꯀꯤ ꯃꯇꯤꯛ ꯋꯥꯕ ꯈꯣꯏ ꯑꯔꯨꯝꯕ ꯊꯥꯡꯉꯨ ꯑꯔꯨꯝꯕꯁꯤ ꯆꯤꯡꯉꯨ ꯀꯩꯅꯣꯝꯃ ꯇꯧ ꯀꯩꯅꯣꯝꯃ ꯈꯥꯏꯌꯨ ꯍꯥꯏꯕꯕꯨꯗꯤꯗꯤ ꯉꯝꯒꯗꯕ ꯑꯗꯨꯗ
ꯅꯨꯡꯉꯥꯏꯒ
ꯃꯔ ꯑꯩꯒꯤ ꯅꯥꯀꯟꯒꯤ ꯈꯣꯟꯖꯦꯜ ꯇꯥꯕꯤꯕ꯭ꯔꯥ
ꯀ ꯀ
ꯎꯝ ꯈꯪꯗꯅ ꯇꯧꯔꯤꯕ ꯄꯨꯟꯁꯤꯁꯦ ꯍꯥꯏꯗꯤ ꯍꯤꯡꯂꯤꯕꯅꯤ ꯍꯤꯡꯈꯤꯒꯅꯤ ꯍꯥꯏꯕꯒꯤ ꯄꯁꯖ ꯃꯅꯨꯡ ꯂꯩ
ꯎꯝ ꯉꯪꯊꯣꯛꯑꯣ ꯃꯇꯦꯛ ꯑꯃ ꯑꯃꯦ ꯂꯥꯛꯑꯁꯨ ꯀꯥꯏ
ꯏꯁꯩꯒ ꯁꯛꯄ ꯌꯥꯔꯒꯗꯤ ꯁꯛꯀꯦꯅ ꯍꯥꯏꯔꯤꯕꯅꯤ ꯑꯥ
ꯈꯨꯇꯨꯝꯒꯨꯝꯕ ꯀꯩꯒꯨꯝꯕ ꯑꯃ ꯂꯩꯕꯤ ꯇꯥꯔꯒꯗꯤ ꯑꯦ ꯁꯣꯏꯔ ꯈꯨꯇꯨꯝꯗꯨꯅ ꯂꯩꯔꯝꯃꯅꯤ ꯑ ꯄꯤ ꯊꯤꯟꯖꯟꯕꯤꯗꯣꯅ ꯌꯦꯅ ꯇꯧꯒ ꯑꯗꯨ ꯃꯨꯁꯤꯗ꯭ꯔꯦ
ꯃꯔꯨꯕ ꯑꯩꯁꯦ ꯕꯣꯁꯤ ꯌꯦꯡꯉꯔꯣꯏꯁꯤꯗ ꯈꯟꯖꯤꯜꯂꯛꯑꯦ ꯊꯋꯥꯏ ꯅꯨꯡꯉꯥꯏꯒꯗꯕ ꯃꯥꯟꯗꯦ
ꯁꯁꯤ ꯀꯥꯏꯗꯦ ꯃꯔꯨꯞꯅ ꯑꯩꯈꯣꯏꯒꯤ ꯃꯇꯥꯡ ꯑꯁꯤꯗ ꯂꯣꯏꯁꯪ ꯁꯥꯕꯗꯤ ꯀꯩꯁꯨ ꯀꯥꯏꯗꯦ ꯍꯥꯏꯗꯤ
ꯑꯗꯨꯛꯇꯤꯣ ꯣꯂꯤꯡ ꯈꯟꯕꯤꯔꯤꯕ ꯀꯃꯥꯏꯅ ꯇꯧꯔꯤꯒꯦ
ꯑꯩꯁꯨ ꯕꯣꯟꯁꯨ ꯌꯦꯡꯅꯤꯡꯗꯦ ꯍꯥꯏꯗꯤ ꯇꯁꯦꯡꯅ ꯍꯥꯏꯔꯕꯗꯤ ꯑꯩ ꯕꯣꯟꯁꯨ ꯌꯦꯡꯅꯤꯡꯗꯦ ꯑꯩꯗꯤ ꯌꯦ ꯁꯤꯗ ꯄꯩꯁꯥ ꯄꯥꯡꯝꯗꯨꯒꯤꯗꯃꯛꯇ ꯉꯥꯏꯖꯒꯅꯤ ꯑꯩ ꯍꯣꯔ ꯕꯣꯟꯒꯤꯇꯟ ꯌꯧꯕꯒ ꯑꯗꯨꯝ ꯇꯦꯟꯈꯤꯒꯅꯤ ꯃꯔꯝꯗꯤ ꯑꯩ ꯉꯁꯤꯗꯤ ꯐꯣꯟꯅꯤꯡꯕ ꯑꯃ ꯀꯅ ꯍꯥꯏꯂꯥꯏꯠ ꯇꯧꯕꯅꯤ
ꯐꯩ ꯃꯔ ꯑꯗꯨꯗꯤ ꯁꯤꯁꯤ ꯂꯣꯏꯔꯒ ꯄꯣꯊꯥꯅꯕ ꯇꯧꯔꯁꯤ ꯁꯥꯟꯅꯔꯨꯅꯕꯒꯤ ꯋꯥꯕꯒ ꯇꯨꯝꯗꯕꯒꯤ ꯁꯣꯛꯄꯒ ꯁꯝ ꯂꯅꯥꯔꯒꯁꯨ ꯑꯝꯇ ꯌꯥꯎꯁꯜꯂꯛꯇ꯭ꯔꯦ ꯃꯔꯝꯕ ꯑꯗꯨ ꯑꯁ ꯑꯩ ꯌꯥꯝꯅ ꯈꯣꯏꯗꯧ ꯆꯥꯎꯕ ꯊꯕꯛ ꯑꯃ ꯂꯩ
ꯑ ꯃꯔꯨꯞ ꯇꯃꯨ ꯇꯥꯁꯤꯅꯦ
ꯑꯩꯅꯕꯨ ꯊꯕꯛ ꯇꯧꯔꯒꯗꯤ ꯌꯦꯡꯁꯤꯟꯕꯤꯅꯕꯁꯤ ꯐꯖꯅ ꯂꯛꯄ ꯍꯥꯏꯇꯥꯔꯦ ꯑꯗꯨꯕꯨ ꯈꯪꯗꯦ ꯃꯁꯤ ꯃꯥꯏ ꯄꯥꯛꯂꯝꯗꯥꯏꯒꯤꯗꯤ ꯑꯣꯏꯗꯣꯏꯅꯤ ꯃꯁꯤ ꯑꯩ ꯈꯪꯉꯤ ꯑꯗꯨꯕꯨ ꯃꯥꯏ ꯄꯥꯛꯑꯒ ꯂꯣꯏꯁꯟꯈꯤꯗꯣꯏꯔꯥ ꯅꯠꯇ꯭ꯔꯒ ꯃꯥꯏ ꯄꯥꯛꯜꯂꯛꯀꯗꯧꯗꯤ ꯈꯪꯗꯦ ꯃꯥꯏꯗꯤ ꯐꯖꯅ ꯄꯥꯛꯑꯦ
ꯎꯝ ꯆꯅꯣ
ꯍꯥꯏꯗꯤ ꯐꯖꯅ ꯄꯥꯏꯑ ꯑꯩꯒꯤ ꯕꯥꯔꯗꯦꯗ ꯋꯤꯁ ꯇꯧꯕꯤꯔꯛꯄ ꯈꯨꯗꯤꯡꯃꯛ ꯊꯥꯒꯠꯆꯔꯤ ꯃꯥꯏ ꯄꯥꯎ ꯃꯥꯏ ꯄꯥꯎ ꯍꯥꯏ ꯍꯥꯏꯕꯤꯔꯝꯕꯗꯨ ꯑꯩꯒꯤ ꯃꯥꯏ ꯑꯁꯤ ꯐꯖꯅ ꯄꯥꯛꯆꯔꯦ ꯑꯦ ꯍ ꯃꯗꯕꯀꯤ ꯃꯟꯖꯂꯦꯏ ꯇꯔꯃ ꯑꯗꯣ ꯈꯪꯗꯦꯅ ꯇꯧꯔꯤꯁꯦ ꯋꯥꯔꯤꯗꯤ ꯁꯥꯅꯤꯡꯕ ꯀꯌꯥ ꯑꯃꯅꯤ ꯋꯥꯗꯤ ꯉꯅ ꯉꯝꯖꯜꯂꯛꯇꯕ ꯑꯗꯨ ꯃꯔꯨꯞ ꯒꯦꯂꯔꯤꯒ ꯆꯪꯕꯁꯤ ꯍꯧꯖꯤꯛꯀꯥꯟꯁꯦ ꯑꯩꯗꯤ ꯆꯪꯖꯗꯦ ꯍꯥꯏꯖꯔꯤꯕ ꯃꯔꯨꯞꯇꯤ ꯆꯪꯕꯤꯔꯤꯕ
ꯒꯦꯂꯔꯤ ꯂꯣꯛ ꯊꯝꯃꯝꯕ ꯑꯗꯨ ꯊꯝꯖꯗ꯭ꯔꯦ ꯃꯔꯨꯞꯅ ꯊꯝꯗ꯭ꯔꯤꯕꯒꯤ ꯃꯔꯝꯁꯤ ꯈꯪꯂꯝꯒꯅꯤ ꯌꯥꯎꯕꯗꯤ
ꯇꯥꯖꯒ ꯉ
ꯐꯥꯏꯅ ꯃꯁ ꯑꯃꯒ
ꯑꯥ ꯐꯥꯏꯟ ꯑꯃ ꯁꯦꯝꯃꯒ ꯇꯣꯉꯥꯟꯅ ꯊꯝꯃꯦ ꯑꯩ ꯃꯗꯨ ꯍꯧꯖꯤꯛꯃꯛꯀꯤꯗꯤ ꯌꯦꯡꯈꯤꯔꯣꯏ ꯑꯩꯅ ꯀꯔꯤꯒꯨꯝꯕ ꯎꯕ ꯉꯝꯃꯛꯇꯕ ꯋꯥꯔꯛꯂꯕ ꯃꯇꯝꯗ ꯁꯣꯏꯗꯅꯃꯛꯀꯤ ꯌꯦꯡꯅꯤꯡꯉꯛꯀꯅꯤ ꯍꯥꯏꯕꯒꯤ ꯑꯁꯥꯗ ꯑꯩ ꯊꯝꯖꯕꯅꯦ ꯌꯦꯡꯁꯨ ꯌꯦꯡ ꯊꯝꯖꯅꯤ ꯑꯗꯨꯒ ꯑꯩ ꯇꯣꯏꯅꯗꯤ ꯌꯦꯡꯉꯔꯣꯏ ꯍꯥꯏꯕꯗꯨ ꯊꯝꯖꯒꯦ ꯑꯗꯨꯅ ꯑꯩꯒꯤ ꯒꯥꯔꯤ ꯆꯪꯕꯗ ꯃꯗꯨꯒꯤ ꯃꯔꯨꯞꯇ ꯐꯪꯉꯤꯕ ꯑꯗꯨ ꯐꯪꯗꯅꯕꯒꯤꯗꯃꯛꯇ ꯑꯩ ꯀꯩꯅꯣ ꯇꯧꯖꯔꯦ ꯆꯪꯕꯗ ꯀꯩꯁꯨ ꯀꯥꯏꯗꯦ ꯅ ꯃꯤꯗꯇ ꯊꯝꯖꯈ꯭ꯔꯕꯅꯤꯅ ꯑꯩ ꯑꯗꯨꯝ ꯆꯪꯉꯦ ꯍꯥꯏꯕ ꯇꯥꯔꯦ
ꯑꯩꯈꯣꯏꯒꯤ ꯄꯨꯟꯁꯤꯁꯤ ꯍꯣꯏ ꯃꯤ ꯈꯨꯗꯤꯡꯃꯛꯀꯤ ꯑꯋꯥꯕ ꯑꯩꯈꯣꯏꯒꯤ ꯄꯦꯟꯗꯕ ꯀꯌꯥ ꯑꯃ ꯂꯩ ꯑꯩꯒꯤꯁꯨ ꯅꯪꯒꯤꯁꯨ ꯃꯥꯒꯤꯁꯨ ꯑꯦ ꯃꯔꯨꯞꯁꯤ ꯍꯥꯏꯔꯒ ꯑꯩꯒꯤ ꯑꯩ ꯈꯨꯋꯥꯏꯁꯤ ꯏꯁꯩ ꯑꯃꯒꯤ ꯗꯥꯏꯂꯣꯛ ꯃꯟꯖꯜꯂꯛꯇꯣꯔꯤ ꯃꯤꯋꯥꯛ ꯆꯤꯡ ꯀꯥꯡꯕꯨꯨꯒꯤ ꯌꯥꯝ ꯃꯥꯟꯁꯤꯂꯥꯛꯄꯥꯏꯇꯥꯔꯦ
ꯌꯥꯃꯗꯅꯤ
ꯑꯗꯨꯕꯨ ꯉꯁꯤ ꯍꯥꯏꯕ ꯅꯨꯃꯤꯠꯁꯦ ꯑꯩ ꯈꯔꯤ ꯄꯖꯟ ꯇꯃꯔꯣ
ꯇꯁꯦꯡꯅ ꯋꯥꯍꯩ ꯃꯌꯥꯝ ꯑꯁꯤꯅ ꯈꯨꯣꯏꯠꯊꯨꯝꯅꯔꯕ ꯋꯥꯍꯩ ꯑꯣꯏꯔꯝ ꯇꯥꯔꯒꯗꯤ ꯑꯩ ꯂꯥꯏꯔꯩ ꯄꯥꯛ ꯌꯧꯒꯅꯤ ꯂꯥꯏꯕꯛꯅ ꯊꯤꯕꯗꯤ ꯒꯦꯂꯔꯤꯁꯤ ꯁꯣꯏꯗꯅ ꯅꯝꯁꯤꯜꯂꯨꯕꯗ ꯑꯩꯈꯣꯏꯒꯤ ꯍꯧꯈ꯭ꯔꯕ ꯀꯌꯥ ꯑꯃ ꯥꯁꯕꯦꯛ ꯂꯥꯛꯄꯅ ꯃꯔꯝ ꯑꯣꯏꯔꯒ ꯑꯩ ꯑꯁꯤ ꯍꯧꯖꯤꯛ ꯇꯨꯝꯕ ꯌꯥꯔꯣꯏꯗꯧꯔꯤ
ꯐꯖꯔꯦ
ꯃꯁꯤ ꯊꯣꯛꯇꯅꯕ ꯍꯥꯏꯗꯅ ꯑꯩꯁꯨ ꯐꯅ ꯀꯟꯅ ꯀꯛꯇꯅ ꯍꯣꯠꯅꯖꯕꯅꯤ ꯑꯗꯨꯕꯨ ꯂꯥꯏꯕꯛꯅ ꯐꯔꯤꯗꯤ ꯍꯦꯛꯦꯛꯁ ꯇꯥꯏꯝꯕꯒꯦꯔ ꯈꯨꯠꯅ ꯁꯣꯏꯗꯅ ꯅꯝꯁꯤꯜꯂꯨꯕ ꯑꯁꯤꯗ ꯃꯍꯥꯛꯀꯤ ꯁꯛꯇꯝ ꯑꯗꯨ ꯊꯣꯛꯂꯛꯇꯨꯅ ꯑꯩ ꯍꯧꯖꯤꯛꯇꯤ ꯑꯩ ꯆꯦꯈꯥꯏꯗꯧꯔꯦ
ꯑꯦ ꯆꯦꯈꯥꯏ ꯌꯦꯤꯡꯒꯅꯨ ꯁꯝꯖꯜꯂꯨ ꯀꯨꯕꯤ ꯄꯣ ꯂꯩꯔꯛ ꯀꯅꯤ ꯁꯣꯏꯗꯅ ꯑꯩꯒꯤ ꯁꯣꯝ ꯈꯣꯏꯕꯤ ꯁꯝꯅꯥꯥꯡꯁ ꯃꯣꯏꯁꯜꯂꯦꯔ
ꯑꯗꯨꯕꯨ ꯃꯔꯗꯨꯨꯞꯅ ꯄꯟꯕꯤꯔꯤꯕ ꯁꯂꯥꯒꯤ ꯃꯃꯥꯡꯗ ꯄꯟꯈꯤꯕ ꯃꯤꯡꯗꯨ ꯌꯥꯔꯤ ꯄꯟꯕꯤꯔꯛꯇꯕꯅꯤ
ꯁꯣꯔꯤ ꯁ ꯑ ꯏ ꯉꯤꯒꯦꯅꯤ ꯇꯁꯦꯡꯅ ꯑꯩ ꯕꯥꯞ ꯑꯣꯏꯗꯕꯅꯦ ꯉꯥꯛꯄꯤꯒꯅꯤ ꯑꯃꯨꯛꯀ ꯍꯟꯅꯁꯨ ꯉꯥꯛꯄꯤꯒꯅꯤ ꯁꯥꯏꯌꯣꯅꯔꯥ ꯑ ꯆꯒꯤ ꯂꯣꯏꯗꯣ
ꯑꯗ ꯃ ꯑꯩ ꯇꯁꯦꯡꯅ ꯑꯩ ꯕꯣꯜꯁꯤ ꯌꯦꯡꯖꯔꯔꯣꯏꯒ ꯈꯟꯖꯔꯦ ꯀꯩꯒꯤꯅꯣꯗ ꯃꯁꯤ ꯌꯦꯡꯕ ꯃꯇꯝꯗ ꯀꯩꯒꯨꯝꯕ ꯂꯥꯏꯕꯛ ꯐꯗꯅ ꯀꯥꯔꯒꯁꯨ ꯊꯋꯥꯏ ꯅꯨꯡꯉꯥꯏꯔꯣꯏ ꯄꯣꯠꯂꯒꯅ ꯍꯦꯟꯅ ꯅꯨꯡꯉꯥꯏꯕ ꯍꯥꯏꯇꯥꯔꯦ ꯑꯗꯨꯅ ꯃꯁꯤ ꯍꯌꯦꯡ ꯀꯣꯟꯅ ꯃꯁꯤ ꯈꯪꯕꯅ ꯐꯒꯗꯕ ꯃꯥꯟꯁꯤꯜꯂꯛꯑꯦ ꯇꯨꯝꯁꯨ ꯇꯨꯝꯅꯤꯡꯉꯦ ꯍꯥꯏꯇꯥꯔꯦ ꯃꯔꯨꯞꯀꯣ
ꯎꯝ
ꯑꯗ ꯃ ꯑꯣꯏꯅꯤꯡꯕ ꯀꯌꯥ ꯑꯣꯏꯁꯅꯨ ꯏꯕꯥꯅꯤ ꯖꯤꯝ ꯁꯥꯟꯅꯕꯗꯤ ꯂꯦꯞꯄ ꯌꯥꯗꯦ ꯃꯇꯝ ꯈꯔ ꯂꯩꯔꯝꯕ ꯃꯇꯨꯡꯗ ꯄꯩꯁꯥ ꯅꯨꯡꯁꯥ ꯐꯔ ꯇꯧꯔꯒ ꯊꯥ ꯑꯅꯤ ꯑꯍꯨꯝꯒꯤ ꯄꯣꯠ ꯂꯩꯁꯤꯜꯂꯒ ꯃꯄꯨꯡ ꯐꯥꯅ ꯁꯥꯟꯅꯁꯤ ꯍꯛꯆꯥꯡ ꯐꯁꯤ ꯐꯟꯁꯤ ꯃꯨꯛꯁꯤ
ꯃꯀꯅꯤ ꯑꯃꯦꯁ ꯂꯤꯇ
ꯃꯥꯅꯦ ꯑꯗꯨꯒ ꯌꯣꯜ ꯁꯨꯔꯛꯇ꯭ꯔꯒꯁꯨ ꯂꯝꯕꯤꯗ ꯂꯥꯛꯄ ꯇ꯭ꯔꯛ ꯅꯨꯡ ꯆꯤꯡꯖꯤꯜꯂꯒ ꯑꯗꯨꯝ ꯊꯥꯡꯒꯠꯁꯤ
ꯑ ꯃꯔꯨꯞ ꯂꯣꯏꯁꯤꯜꯦ ꯑꯩ ꯑꯩꯒꯤ ꯋꯥꯈꯜꯂꯣꯟꯗ ꯑꯩꯗꯤ ꯅꯣꯡꯃ ꯑꯁꯤꯗ ꯌꯦꯛꯂꯤꯕ ꯂꯥꯏꯁꯤꯜ ꯂꯣꯏꯁꯤꯜꯂ ꯌꯗꯕ ꯇꯥꯔꯒꯗꯤ ꯑꯩ ꯅꯣꯡꯉꯥꯜꯂꯒ ꯌꯦꯛꯄ ꯃꯇꯝꯗ ꯌꯦꯛꯄ ꯉꯝꯗꯦ ꯍꯥꯏꯖꯕ ꯇꯥꯥꯏꯦ ꯑꯗꯨꯕꯨ ꯑꯩ ꯁꯨꯃꯥꯏ ꯑꯗꯨꯃꯥꯏꯅ ꯇꯧꯔꯒ ꯂꯩꯕ ꯇꯥꯔꯒꯗꯤ ꯏꯁꯥ ꯁꯣꯛꯂꯛꯄꯗ ꯅꯠꯇꯅ ꯑꯩꯁꯤ ꯍꯌꯦꯡ ꯑꯩꯅ ꯇꯧꯔꯛꯀꯗꯧꯔꯤꯕ ꯊꯕꯛ ꯑꯁꯤ ꯌꯥꯝꯅ ꯀꯥꯏꯔꯛꯀꯅꯤ ꯃꯔꯝꯗꯤ ꯅꯣꯡꯃꯗ ꯂꯣꯏꯁꯤꯟꯕ ꯉꯝꯃꯣꯏ ꯑꯗꯨꯅ ꯑꯩꯁꯦ ꯍꯌꯦꯡ ꯉꯝꯅꯕ ꯌꯦꯛꯂꯒꯦ ꯀꯔꯤ ꯂꯩꯇ꯭ꯔꯦ ꯂꯣꯏꯔꯦ ꯏꯁꯥ ꯌꯣꯟꯅꯒ
ꯐꯔꯦ ꯐꯔꯦ ꯐꯔꯦ ꯌꯥꯝ ꯅꯨꯡꯉꯥꯏꯖꯔꯦ ꯃꯔꯨꯞꯊꯤ ꯋꯥꯔꯦꯡ ꯉꯥꯡꯅꯕꯒꯤ ꯃꯍꯨꯠꯇ ꯋꯥꯔꯤ ꯋꯥꯇꯥꯏ ꯍꯥꯏꯔꯒꯁꯨ ꯑꯗꯨꯝ ꯁꯥꯟꯅ ꯂꯕꯅꯤ
ꯎꯝ ꯑꯗꯨ ꯑꯗꯨ ꯈꯜꯂꯒ ꯂꯥꯛꯄꯤꯔꯣ ꯕꯤꯔꯌꯥꯅꯤ